ꯑꯗꯨꯗꯣ ꯍꯥꯎ
ꯑꯣꯥ
ꯇꯥꯕ꯭ꯔꯣ ꯍꯜꯂꯣ
ꯑꯗꯨ
ꯇꯥꯌꯦ ꯇꯥꯌꯦ꯫
ꯀ꯫ ꯌꯥ ꯌꯥ ꯌꯥ ꯌꯥꯝ ꯅꯦꯇꯥꯑꯣꯔꯀ ꯁꯤ꯫ ꯈꯤꯇꯪ ꯅꯨꯡꯉꯥꯏꯇꯕ ꯃꯥꯜꯂꯦꯕ ꯑꯩꯈꯣꯏꯒꯤ ꯑꯩꯈꯣꯏ ꯂꯩꯀꯥꯏ ꯅꯦꯠꯋꯥꯛꯁꯦ ꯌꯥꯝ ꯐꯠꯇ꯭ꯔꯦꯅꯦꯍꯦ꯫
ꯑꯃ ꯌꯨꯡꯖꯤꯔꯣ꯫ ꯍꯥꯥ꯫
ꯌꯥꯕꯖꯥ ꯇꯥꯋꯔ ꯑꯃꯇꯪ ꯌꯨꯡꯁꯤꯅꯦ ꯅꯥꯕ ꯅꯣꯏ ꯄꯩꯁꯥ ꯄꯥꯏꯕꯅꯤꯅ ꯌꯥꯏꯦ ꯇꯥꯋꯥꯔ ꯑꯃ꯫ ꯈꯤꯇꯪ ꯌꯨꯡꯁꯦ ꯅꯣꯏꯗꯤ ꯄꯩꯁꯥ ꯄꯥꯏꯕꯅꯦ ꯑꯩꯈꯣꯏ꯫ ꯍꯥꯏꯃ ꯅꯠꯇ ꯍꯥꯏꯃ ꯐꯤꯐꯇꯤ ꯐꯤꯐꯇꯤ꯫
ꯎꯝ ꯇꯋꯥꯗꯣꯏꯅꯤ ꯌꯡꯉ ꯀꯝꯃꯤꯁꯟꯗ ꯑꯃꯨꯛ ꯆꯥꯈꯤꯗꯣꯏꯕ꯫
ꯌꯥ ꯌꯥꯏ꯫ ꯀꯩꯅꯣ ꯐꯤꯐꯇꯤ ꯐꯤꯐꯇꯤ ꯑꯩꯅ ꯅꯪ ꯁꯦꯅꯩ꯫ ꯑꯩꯅ ꯁꯦꯟꯅꯗꯣꯏꯁꯤꯗꯤ꯫
ꯅꯪꯃꯒꯤ ꯋꯥꯔꯤ ꯑꯗꯨꯗꯤ꯫ ꯆꯗ꯫
ꯍ꯫ ꯀꯩꯒꯤꯅꯣ ꯍꯥꯏꯁꯦ꯫ ꯆꯥꯛ ꯆꯗꯔꯤꯌꯦ꯫
ꯀꯩ ꯗꯧꯔꯤꯕꯥ ꯍꯧꯖꯤꯛ ꯐꯥꯑꯣ꯫
ꯆꯥꯛ ꯑꯩꯈꯣꯏ ꯉꯁꯥꯏ ꯃꯣꯔꯅꯤꯡ ꯍꯣꯠꯅꯔꯛꯄꯗꯒꯤ ꯍꯦꯚꯤ ꯕ꯭ꯔꯦꯛꯐꯥꯁ ꯇꯧꯅꯈ꯭ꯔꯕ꯫ ꯑꯗꯒꯤ ꯑꯗꯨꯗꯣ ꯕ꯭ꯔꯦꯛꯐꯥꯁ ꯇꯧꯅꯕꯅꯤꯅ ꯀꯩ ꯇꯧꯕꯅꯦꯃꯦꯅꯦ ꯆꯥꯛꯁꯦ ꯊꯦꯡꯍꯟꯕꯤꯅꯦ
ꯕꯤꯔꯦꯛ ꯐꯥꯁꯠꯀꯥ ꯆꯥꯕꯔꯣ ꯕꯥꯏ
ꯕ꯭ꯔꯦꯛꯐꯥꯁ ꯑꯁꯤ ꯉꯥꯛꯇꯅꯤꯗꯁ ꯆꯥꯏꯁꯦ꯫ ꯅꯍꯥꯟ ꯈꯩꯗꯤ ꯆꯥꯕꯥ ꯅꯠꯇꯦ꯫ ꯕ꯭ꯔꯦꯛꯐꯥꯁ ꯅꯪꯍꯧꯔꯦ ꯌꯥꯍꯣꯡ ꯉꯟꯕꯒꯤ꯫
ꯑꯦ ꯅꯪ ꯅꯍꯥꯟꯒ ꯌꯥꯍꯧ ꯊꯦꯡꯕ꯭ꯔ ꯍꯥꯏꯁꯦ꯫
ꯌꯥꯍꯥꯎꯗꯤ ꯀꯩꯅꯣꯅꯦ꯫ ꯑꯩꯈꯣꯏ ꯄꯨꯡ ꯃꯥꯄꯟ ꯄꯨꯡ ꯃꯥꯄꯟ꯫ ꯇꯥꯗꯗꯤ ꯍꯧꯒꯠꯄ ꯃꯤ ꯅꯠꯇꯦ꯫
ꯆꯥꯛ ꯅꯆꯦꯅ ꯊꯣꯡꯉꯤꯔꯣ꯫
ꯀꯩꯅꯣ ꯌꯥꯝ ꯊꯥꯖꯗꯅ ꯐꯣꯟ ꯇꯧꯔꯛꯑꯦ ꯀꯩꯅꯣ ꯀꯔꯤ ꯂꯩꯔꯒꯦ꯫
ꯀꯩꯝ ꯂꯩꯇꯦ ꯚꯥꯏ ꯇꯧꯔꯛꯏꯅꯤ ꯁꯨꯝ ꯈꯥꯏꯒꯦꯅ꯫
ꯍꯣꯏ ꯍꯣ ꯍꯣꯏ ꯅꯪꯗꯤ ꯆꯥꯛ ꯆꯥꯔꯕꯣ ꯀꯃꯥꯏꯅ ꯇꯧꯔꯒꯦ꯫
ꯑꯩꯗꯣ꯫
ꯎꯝ꯫
ꯑꯩꯁꯦ ꯆꯥꯛꯆꯥ ꯂꯣꯏꯕꯒꯅꯦ ꯑ ꯇꯧꯔꯤꯁꯦ ꯊꯥꯡꯖꯦꯡ ꯑꯃ ꯇꯨꯞꯄꯒ꯫
ꯑꯣ꯫ ꯀꯩ ꯃꯊꯦꯜ ꯇꯧꯔꯒꯦ꯫
ꯑꯥ ꯑꯩꯈꯣꯏ ꯍꯤꯡꯖꯥꯡꯗꯨꯕꯨ ꯌꯦꯔꯨꯝ ꯊꯣꯡꯉꯦ ꯇꯥꯖꯤꯡꯃ ꯃꯦꯠꯂꯒ
ꯑꯣ ꯑꯠꯆꯥ ꯑ ꯍꯥꯎꯕ ꯏꯟꯖꯥꯡꯅꯤꯡꯅꯦ ꯑꯗꯨꯗꯤ
ꯃꯥꯅꯤ ꯀꯩꯅꯣꯅꯦ ꯑꯍꯥꯎꯕ ꯉꯥꯛꯇꯅꯦ ꯊꯥꯡꯖꯤꯡꯖꯦ ꯍꯥꯎꯋꯦꯕ
ꯊꯥꯡꯒꯡꯖꯦ ꯍꯧꯖꯤꯛ ꯐꯖꯅ ꯊꯣꯛꯑ ꯃꯥꯜꯂꯦꯀꯣ
ꯎꯝ
ꯊꯥꯡꯖꯤꯡꯁꯦ ꯐꯖꯅ ꯊꯣꯛꯑꯕ ꯃꯥꯜꯂꯦꯕ ꯍꯧꯖꯤꯛꯁꯦ
ꯍꯧꯖꯤꯛ ꯀꯦꯅꯣ ꯊꯥꯡꯖꯤꯡꯖꯦꯡ ꯑ ꯑꯩꯗꯤ ꯃꯣꯏ ꯃꯐꯝꯗꯨꯗꯩ ꯂꯩꯔꯛꯄꯅꯦꯕꯀꯣ ꯃꯣꯏ ꯄꯥꯠꯇꯨꯗꯒꯤ ꯑꯗꯨꯗ ꯃꯣꯏꯅ ꯍꯥꯏꯖꯦ ꯎꯝ ꯀꯩ ꯆꯥꯝꯃ ꯌꯥꯡꯈꯩꯒꯤ ꯑꯍꯨꯝ ꯑꯍꯨꯝ ꯇꯧꯋꯦ
ꯕꯖꯥꯔꯗ ꯌꯣꯟꯕꯒ ꯑꯗꯩ ꯄꯥꯠꯇ ꯌꯣꯟꯕꯒ ꯂꯩꯗꯅ ꯄꯥꯠ ꯇ ꯌꯣꯟꯕꯅ ꯄꯩꯁꯥ ꯍꯣꯡꯉꯝꯗꯧꯗꯤ ꯃꯥꯜꯂꯤ ꯃꯣꯏꯒꯤ
ꯇꯈꯩ ꯇꯧꯋꯦ ꯍꯥꯏ
ꯑ
ꯑ
ꯌꯥꯡꯈꯩꯒꯤꯅꯦ
ꯑꯥ
ꯑꯍꯨꯝ ꯑꯍꯨꯝ ꯇꯧꯋꯦ ꯍꯥꯏꯑꯕ
ꯑꯥ ꯎ ꯃꯣꯛ ꯇꯨꯝꯒ ꯐꯖꯟꯅ ꯅꯩꯈꯥꯏꯔ ꯃꯦꯠꯈꯥꯏꯔꯒ ꯆꯥꯔꯦ
ꯆꯥꯔꯦ ꯆꯥꯗꯗꯤ ꯀꯩꯅꯣ ꯇ ꯍꯥꯎꯕ ꯄꯣꯠꯇꯕ
ꯃꯣꯔꯣꯛ ꯁꯥ ꯃꯥꯜꯂꯦ ꯀꯩꯒ ꯇꯧꯏꯀꯣ ꯂꯩꯒꯁꯦ ꯃꯣꯔꯣꯛ ꯈꯔ ꯁꯥꯕ ꯃꯥꯜꯂꯦ ꯉꯁꯤꯁꯦ
ꯀꯔꯤ
ꯃꯣꯔꯣꯛꯀ ꯁꯥꯕ ꯃꯥꯜꯂꯦ ꯍꯥꯏꯕ
ꯁꯥꯏ ꯅꯥꯕ ꯅꯞꯀ ꯆꯣꯔꯤꯅꯤ ꯀꯩꯅꯣ
ꯑꯣ ꯑꯣ ꯐꯤꯒ ꯐꯤꯔꯥꯡꯒ ꯁꯦꯂꯒ ꯍꯥ ꯍꯥꯒꯥ ꯀꯥꯃꯒꯥ ꯆꯥꯕꯗꯣ
ꯑꯗꯨꯅꯦ ꯅꯡꯗꯤ ꯀꯌꯥꯝ ꯋꯥꯠꯂꯤꯕ ꯆꯥꯔꯣꯏꯒ ꯉꯥꯁꯤ ꯆꯔꯥ ꯍꯦꯟꯗ꯭ꯔꯣꯕꯣ
ꯍꯂꯣ ꯍꯦ ꯆꯥꯛ ꯊꯣꯡꯕ ꯍꯧꯈꯔꯦ ꯀꯩꯅꯣ
ꯀꯔꯤꯕꯥ ꯁꯇꯌ ꯀꯔꯤ ꯀꯔꯤ ꯖꯥꯡꯅꯪ
ꯌꯦꯟꯁꯥꯡꯁꯦ ꯍꯤꯉꯣꯟꯗ ꯄꯥꯟꯕ ꯁꯔꯦꯡꯅꯤꯗ
ꯀꯔꯤꯑꯦꯟꯖꯥꯡ
ꯁꯔꯦꯡ ꯈꯡꯗꯔꯣ ꯕꯥꯏ
ꯀꯩꯅꯣ ꯕꯥꯜ ꯁꯅꯥ ꯌꯥꯏ ꯍꯥꯏꯗꯤ ꯀꯩꯅꯣ
ꯍꯡꯒꯥꯝꯅꯦ ꯃ
ꯀꯥꯏꯗ ꯍꯡꯒꯥꯝ ꯍꯧꯕꯔꯥ ꯍꯥꯌꯁꯤ
ꯑꯩꯍꯣꯏ ꯍꯡꯒꯥꯝ ꯃꯌꯥꯝ ꯄꯥꯜꯂꯤ ꯑ ꯅꯍꯥꯟ ꯅꯣꯡ ꯆꯨꯒꯤꯕꯗꯣ ꯑꯗꯨ ꯗꯨ ꯗꯥ ꯍꯡꯒꯥꯝ ꯑꯩꯈꯣꯏꯒꯤ ꯄꯣꯠ ꯄꯣꯠ ꯌꯥꯝ ꯊꯥꯔꯨꯕꯗꯤ ꯅꯠꯇꯦꯗ ꯈꯔ ꯅꯥꯄꯤꯗꯣ ꯈꯔ ꯐꯣꯏꯗꯣꯛꯑꯒ ꯐꯥꯝꯇꯣꯛꯑꯒ ꯀꯔꯤ ꯇꯧꯕꯅꯦꯕ ꯑꯥ
ꯅꯣꯛ ꯆꯨꯕꯔꯗꯥ ꯁꯨꯝ ꯍꯧꯒꯠꯂꯛꯏꯔ꯭ꯕ
ꯎꯝ ꯎꯝ ꯅꯣꯡ ꯆꯨ ꯃꯔꯨ ꯅꯣꯡ ꯆꯨꯔꯒ ꯃꯁꯥꯅꯗꯤ ꯍꯧꯔꯑꯣꯏꯗꯅ ꯑꯥ ꯄꯨꯜꯂꯒ
ꯑꯗꯨꯅꯤ ꯏꯁ ꯍꯉꯝꯕꯨ ꯆꯥꯅꯤꯡꯉꯤꯅꯤꯅ ꯈꯥꯗ꯭ꯔꯣ
ꯈꯥꯗꯦꯌꯦ
ꯍꯧꯖꯤꯛꯇꯤ ꯍꯡꯒꯥꯝ ꯈꯥꯕꯥ ꯃꯇꯝꯅꯤꯍꯦ
ꯑꯩ ꯍꯡꯒꯥꯝ ꯍꯧꯛ ꯍꯡꯒꯥꯝ ꯐꯖ ꯊꯣꯛꯑꯣ ꯑꯗꯨꯗꯤ ꯕꯖꯥꯔꯗꯒ ꯑꯆꯧ ꯑꯆꯧ ꯌꯣꯜꯂꯤꯗꯨꯗꯤ ꯃꯈꯥ ꯇꯥꯕ ꯄꯣꯠ ꯀꯧꯁꯥꯗꯒ ꯍꯥꯞꯄꯒ ꯌꯥꯔꯕꯅꯦ ꯍꯧꯖꯤꯛ
ꯍꯥ
ꯑꯦ ꯍꯥꯏꯒꯨꯝꯗꯅ ꯅꯥꯕ ꯑꯣꯛꯇꯨꯒ ꯍꯡꯒꯥꯝꯗꯨꯒ ꯐꯖꯅ ꯄ꯭ꯔꯦꯛ ꯄ꯭ꯔꯦꯛ ꯂꯥꯎꯉꯩꯕꯣ ꯕꯨꯡ ꯕꯨꯡ ꯀꯥꯕꯤ ꯌꯥꯅꯨꯡꯗ ꯇꯥꯔꯒ ꯑꯩꯈꯣꯏꯒꯤ ꯀꯩ ꯇꯧꯕꯤꯗꯣ
ꯎꯝ ꯍꯧꯖꯤꯛ
ꯍꯥꯥ
ꯍꯪꯒꯥꯝ ꯄꯦꯔꯦ ꯐꯡꯕ꯭ꯔꯣ ꯍꯥꯢꯖꯦ ꯍꯧꯖꯤꯛ
ꯐꯪꯉꯦ
ꯀꯅꯥꯒꯤ ꯅꯣꯏꯒꯤ
ꯅꯇꯦ ꯕꯖꯥꯔꯗ ꯌꯣꯟꯕꯗꯣ ꯎꯕꯩ ꯋꯥꯅꯤꯗ
ꯍꯧꯖꯤꯛ ꯁꯤꯕꯨ ꯑꯩ ꯎꯗꯦꯅꯥ ꯕꯥꯖꯥꯔ ꯊꯣꯛ ꯀꯨꯏꯕꯩꯔꯥ ꯀꯩꯅꯣ
ꯎꯝ ꯑꯩ ꯕꯖꯥꯔ ꯊꯣꯛꯏ ꯍꯪꯒꯥꯝ ꯑꯃ ꯑꯩꯈꯣꯏ ꯄꯦꯔꯦ ꯀꯥꯏꯕꯗꯨ ꯆꯝꯐꯨꯠ ꯍꯥꯎꯋꯤꯗꯅ
ꯍꯥ
ꯑꯗꯨ ꯍꯥꯎꯕꯅꯤꯅꯦ ꯅꯥꯕ ꯀꯨꯏꯔꯦꯅꯦ ꯁꯥꯒ ꯆꯥꯒꯤꯗꯕꯗꯣ
ꯍꯥꯎꯕꯅꯤꯅꯦꯍꯦ ꯅꯣꯏ ꯀꯔꯤ ꯂꯧ ꯂꯧ ꯁꯤꯡ ꯈꯣꯏꯔꯕꯣ
ꯑ ꯈꯣꯏꯔꯦ
ꯀꯌꯥꯝ ꯀꯨꯏꯔꯕ
ꯈꯔ ꯀꯨꯏꯔꯦ ꯑꯍꯥꯟꯕꯒꯤ ꯑ ꯑꯩꯈꯣꯏꯒꯤ ꯅꯠꯇꯦꯍꯦ ꯊꯨꯅ ꯇꯧꯕ ꯍꯥꯏꯖꯦ ꯀꯩ ꯇꯧꯕꯗꯣ ꯑꯩꯈꯣꯏꯒꯤ ꯀꯥꯂꯦꯟ ꯃꯇꯝ ꯂꯥꯏ ꯈꯨꯔꯝꯕ ꯃꯇꯝ ꯀꯔꯤꯕ ꯃꯥꯁꯤ ꯒꯥꯔꯣꯛꯇꯒ ꯍꯦꯛ ꯍꯦꯛ ꯈꯣꯏꯔꯝꯅꯕꯗꯣ ꯄꯟꯆꯝꯃꯤ ꯍꯥꯏꯗꯥꯢꯅꯦ
ꯑꯥ
ꯑꯗꯨꯀꯥꯟꯗ ꯑꯃ ꯈꯣꯏꯔꯅꯤꯀꯣ ꯀꯥꯂꯦꯟ ꯅꯨꯡꯁꯥꯥꯒꯤ ꯃ ꯇꯝꯗꯨꯗ ꯑꯃ ꯑꯗꯒꯤ ꯍꯧꯖꯤꯛꯅ ꯑꯃꯨꯛ ꯅꯣꯡ ꯊꯤꯂꯤ ꯊꯤꯠꯂꯤ ꯊꯤꯜꯂꯤ ꯆꯨꯔꯛꯄꯒꯤ ꯑꯃ ꯂꯩꯕꯥꯛꯇꯣ ꯇꯣꯏꯅꯕ ꯍꯥꯏꯇꯥꯔꯦ ꯅꯨꯡꯁꯥ ꯍꯥꯟꯅ ꯌꯩꯔꯒ ꯂꯩꯕꯅꯤꯅ ꯑꯃꯨꯛ ꯏꯁꯤꯡ ꯇꯥꯁꯜꯂꯛꯑꯀꯥꯟꯗ ꯐꯣꯔꯁꯟ ꯊꯧꯖꯤꯜꯂꯀꯥꯟꯗ ꯈꯣꯏꯕ ꯑꯃ ꯂꯩꯕꯥꯛ ꯀꯨꯞꯐꯟꯕꯗꯣ ꯑꯗꯨ ꯑꯃ ꯑꯗꯩꯗꯤ ꯑꯀꯣꯟꯕꯒꯤ ꯈꯣꯏꯗꯣꯏꯁꯤꯅ ꯑꯃ ꯂꯧꯖꯦ ꯀꯩꯇꯧꯔꯦꯅ ꯇꯧꯕ ꯀꯥꯟꯗꯣ ꯑꯩꯈꯣꯏꯒꯤ ꯐꯧ ꯍꯨꯜꯂꯝꯗꯥꯏꯒꯤ ꯑꯥ ꯏꯁꯤꯡ ꯇꯥꯔꯛꯑꯀꯥꯟꯗ ꯅꯩꯕꯤ ꯑꯃ ꯂꯩꯗꯅ
ꯑꯥ
ꯑꯗꯨꯗꯤ ꯇꯧꯗ꯭ꯔꯤꯕ
ꯑꯣ ꯑꯩꯈꯣꯏ ꯍꯧꯖꯤꯛꯀꯤ ꯂꯩꯀꯪꯗ ꯑꯗꯨꯝ ꯇꯛꯈꯥꯏꯕꯗꯨ ꯅꯠꯇ꯭ꯔꯣ
ꯍꯣꯏ ꯍꯣꯏ ꯂꯩꯀꯪ ꯇꯛꯈꯥꯏꯕꯤꯗꯣ
ꯐꯥꯅ ꯗꯥꯏꯅꯦ
ꯐꯥꯗꯣꯏꯅꯦ ꯉꯥꯖꯦ ꯂꯥꯢꯅꯤ ꯀꯣ ꯉꯥꯖꯦ ꯂꯥꯏꯅꯦ ꯍꯥꯏꯁꯤꯅꯤ ꯑꯩꯈꯣꯏꯒꯤ ꯉꯥꯖꯦ ꯑꯥ ꯑꯗꯨꯝ ꯂꯩꯔꯝꯗꯣꯏꯅꯤ ꯉꯥ ꯑꯆꯧ ꯑꯆꯧꯕꯒꯁꯦ ꯑꯗꯨꯝ ꯂꯩꯔꯝꯃꯦ ꯑꯆꯧꯕ ꯍꯥꯏꯁꯦ ꯑꯩꯈꯣꯏꯒꯤ ꯀꯩꯇꯧꯕꯤꯗꯣ ꯍꯣꯏ ꯉꯥꯃꯨꯒꯨꯝꯕ ꯎꯀꯥꯕꯤꯒꯨꯝꯕꯁꯦ ꯃꯣꯏꯁꯦ ꯂꯩꯅꯨꯡꯗ ꯂꯩꯕ ꯖꯥꯠꯅꯤꯗ ꯑꯗꯨꯝ ꯏꯁꯤꯡꯁꯦ ꯃꯣꯏꯅ ꯍꯥꯟꯅ ꯇꯨꯡꯁꯤꯜꯂ ꯊꯝꯃꯒ ꯀꯣ ꯑꯝ ꯉꯥꯁꯦ ꯑꯗꯨꯗ ꯅꯩꯈꯥꯏꯕ ꯀꯥꯟꯗꯨꯗ ꯊꯣꯛꯂꯛꯇꯣꯏꯅꯦꯕ
ꯑꯥ
ꯉꯥꯆꯤꯛꯀꯨꯝꯕꯁꯦ ꯊꯣꯛꯂꯛꯇꯣꯏꯅꯦ ꯑꯗꯨꯀꯥꯟꯗ ꯅꯩꯕ ꯀꯥꯟꯗꯨꯗ ꯃꯣꯏꯁꯦ ꯃꯀꯣꯛ ꯉꯥꯎꯔꯀꯥꯟꯗ ꯑꯩꯈꯣꯏꯅ ꯂꯨꯉꯞꯅ ꯂꯨꯉꯎꯌꯦ ꯃꯥ ꯄꯣꯂꯥꯡ ꯆꯐꯨ ꯑꯃ ꯂꯩꯗꯥꯏꯅꯦ
ꯑ ꯍꯣꯏꯅꯦ
ꯑꯗꯨꯅꯒ ꯀꯣꯜꯂꯒ ꯐꯥꯗꯣꯏꯅꯦ
ꯅꯣꯏꯗꯤ ꯉꯥꯁꯨ ꯈꯔ ꯂꯩꯗꯥꯏ ꯅꯣꯏ ꯑꯗꯣꯝ ꯂꯣꯝꯒꯤ ꯂꯧ ꯁꯥꯥꯏꯠ
ꯎꯝ ꯎꯝ ꯉꯥ ꯇꯔꯦꯠꯅꯦ ꯐꯥꯏ ꯐꯥꯏ ꯐꯥꯏ
ꯍꯧꯖꯤꯛ ꯁꯤꯕꯨꯨꯛ ꯅꯣꯡꯖꯨ ꯊꯥ ꯃꯇꯝ ꯌꯧꯗ꯭ꯔꯤꯕꯣ
ꯅꯣꯡꯖꯨ ꯌꯧ ꯖꯨꯂꯥꯏ ꯖꯨꯟ ꯖꯨꯂꯥꯏ ꯌꯧꯔꯛꯑꯒꯗꯤ ꯂꯧ ꯂꯣꯏꯅ ꯍꯨꯟꯅꯔꯛꯑꯅꯤꯗ ꯊꯥ ꯑꯃꯈꯛ ꯉꯥꯏꯔꯕꯅꯤ
ꯆꯨꯂꯥꯏꯑ ꯍꯧꯖꯤꯛ ꯖꯨꯜꯅꯤꯕ ꯀꯣ ꯖꯨꯂꯥꯏꯗꯤ ꯌꯧꯗ꯭ꯔꯕ ꯅꯠꯇ꯭ꯔꯣ
ꯇꯨꯔꯦ ꯃꯊꯪ ꯊꯥꯅꯦ ꯀꯨꯏꯗ꯭ꯔꯦ
ꯑꯗꯨꯅ ꯍꯟꯗꯛꯇꯤ ꯅꯣꯡꯁꯨ ꯆꯨꯗꯅꯦ
ꯁꯨ ꯁꯨ ꯋꯥꯂꯦ ꯋꯦꯗꯔꯁꯦ ꯑꯗꯨꯝ ꯆꯦꯁ ꯂꯩꯕꯖꯥꯠꯅꯤꯗ
ꯑꯗꯨꯅꯦ ꯍꯥꯏꯖꯦ
ꯈꯪꯗꯦ ꯅꯣꯏꯗꯤ ꯈꯣꯏꯔꯕꯣ ꯀꯃꯥꯏꯅ ꯇꯧꯔꯒꯦ
ꯍꯣꯏꯁꯨ ꯆꯞ ꯃꯥꯟꯅꯩ ꯅꯪꯒꯤ ꯅꯪꯅ ꯍꯧꯖꯤꯛꯇ ꯍꯥꯏꯕꯗꯣ ꯂꯩꯀꯪꯅ ꯈꯣꯏꯗꯣꯛꯄꯗꯣ ꯑꯗꯨꯗꯣ ꯇꯧ ꯂꯣꯏꯔꯦ ꯑꯩꯈꯣꯏꯗꯣ ꯑꯩꯈꯣꯏꯗꯤ ꯏꯁꯤꯡ ꯐꯪꯗꯦ ꯍꯧꯖꯤꯛꯁꯦ
ꯑꯣ ꯑꯆꯥ ꯎꯝ ꯏꯔꯤꯒꯦꯁꯟꯖꯦ ꯈꯔ ꯋꯥꯠꯄꯖꯥꯠꯅꯤꯗ ꯑꯩꯈꯣꯏ ꯀꯔꯤ ꯃꯇꯥꯡꯁꯦ ꯑ ꯂꯥꯎ ꯁꯤꯡ ꯎ ꯕ ꯃꯠ ꯃꯇꯥꯡ ꯑꯣꯏꯔꯣꯏ ꯋꯥꯇꯔ ꯔꯤꯁꯣꯔꯁ ꯋꯥꯇꯔ ꯔꯤꯁꯣꯔꯁꯁꯦ ꯈꯔ ꯃꯔꯥꯡ ꯀꯥꯏꯗꯦꯕ
ꯍꯣꯏꯅꯦ ꯑ ꯏꯁꯩ ꯄꯥꯡ ꯊꯥꯗꯦꯗꯣ
ꯑꯥ
ꯑꯣ ꯇꯧꯔꯣꯇꯧꯔꯣ
ꯍꯣ ꯍꯣ ꯑꯗꯨꯒꯤ ꯇꯧꯕ ꯃꯥꯜꯂꯤꯗ ꯂꯧꯈꯣꯏꯔꯕꯅ
ꯃꯥꯅꯤ ꯃꯥꯅꯤ
ꯍ ꯐꯔꯦ ꯐꯔꯦ ꯑ